ꯇꯥꯕꯣ
ꯇꯥꯔꯦ ꯇꯥꯔꯦ
ꯀꯩꯗꯧꯔꯝꯃꯤꯅꯣ
ꯁꯣꯝꯗ ꯆꯥꯛ ꯃꯌꯥꯝ ꯆꯥꯁꯤꯟꯗꯅ ꯑꯣꯛꯁꯥ ꯆꯥꯔꯒ ꯑꯣꯟꯅꯤꯡꯈ꯭ꯔꯦꯅꯦ
ꯀꯌꯥꯝ ꯆꯥꯁꯤꯟꯂꯨꯔꯒꯦ
ꯎꯝ ꯈꯔꯗꯤ ꯌꯥꯝꯈ꯭ꯔꯦ
ꯅꯪꯗꯤ ꯀꯔꯤ ꯇꯧꯔꯦ
ꯑꯩꯖꯨ ꯆꯥꯛ ꯆꯥꯕ ꯂꯣꯏꯔꯦ ꯍꯧꯖꯤꯛ ꯀꯩꯅꯣ ꯆꯥꯏꯌꯦ ꯅꯥꯁꯄꯇꯤ ꯍꯥꯏꯕ꯭ꯔꯥ ꯑꯃꯥ ꯀꯩ ꯑꯗꯨ ꯆꯥꯏ ꯑꯍꯨꯝ ꯁꯨꯔꯦ ꯉꯁꯥꯏ ꯅꯪ ꯏꯁꯩ ꯁꯛꯄꯗꯒꯤ ꯆꯥꯕ ꯍꯧꯔꯕꯅꯤ
ꯑꯣ ꯑꫭ ꯌꯥꯝ ꯅꯨꯡꯉꯥꯏꯔꯦꯅꯦ ꯀꯔꯤ ꯃꯊꯦꯜ ꯑꯣꯏꯅ ꯆꯥꯔꯦ
ꯁꯤꯡꯖꯨ ꯁꯤꯡꯖꯨꯒ ꯁꯧꯒ꯭ꯔꯤꯒ ꯀꯥꯡꯉꯧꯒ
ꯑꯣ ꯌꯥꯝ ꯍꯥꯎꯔꯦꯅ
ꯎꯝ ꯈꯥꯃꯦꯟ ꯑꯈꯥꯕꯁꯨ ꯌꯥꯎꯋꯦ ꯅꯥꯄꯥꯛꯄꯤꯅꯦ ꯅꯥꯀꯨꯞꯄꯤꯅꯦ ꯃꯪꯒꯟꯒ ꯃꯣꯏ ꯁꯤꯡꯖꯨ ꯁꯦꯝꯕ ꯑꯗꯨꯒ ꯑꯗꯨꯨ ꯆꯥꯔꯦ ꯑꯗꯨꯒ ꯀꯥꯡꯉꯧ ꯕ꯭ꯔꯤꯟꯖꯜ ꯀꯥꯡꯉꯧ ꯑꯃ ꯑꯗꯨꯒ ꯁꯧꯒ꯭ꯔꯤ ꯊꯣꯡꯕ ꯌꯥ
ꯑꯦ ꯑꯗꯨꯛ ꯌꯥꯝꯕꯗꯨ ꯀꯔꯤ ꯑꯣꯏꯅ ꯆꯥꯕ꯭ꯔꯅꯪ
ꯌꯥꯝꯗꯦꯍꯦ ꯑꯍꯨꯝꯈꯛꯅꯦ
ꯑ ꯑꯩꯈꯣꯏ ꯑꯃ ꯐꯥꯎ ꯆꯥꯕ ꯉꯝꯗꯦ
ꯎꯝ ꯁꯤꯡꯖꯨꯗꯨꯗꯤ ꯃꯣꯔꯣꯛ ꯃꯦꯠꯄꯅꯤꯅ
ꯍꯧꯖꯤꯛ ꯍꯧꯖꯤꯛꯄꯨ ꯅꯪ ꯀꯔꯤ ꯍꯣꯠꯅꯔꯤꯒꯦ
ꯀꯣꯂꯦꯖ ꯀꯥꯔꯤꯌꯦ ꯅꯪꯗꯤ
ꯎꯝ ꯑꯩꯗꯤ ꯀꯣꯂꯦꯖ ꯂꯣꯏꯔꯦ ꯍꯧꯖꯤꯛꯇꯤ ꯌꯨꯝꯗ ꯂꯩ
ꯊꯕꯛ ꯊꯤꯕ ꯌꯥꯗ꯭ꯔꯣ ꯅꯨꯔꯥꯡ ꯂꯩꯕꯅꯤꯅ
ꯍꯣꯏꯅꯦ ꯑꯗꯨꯅ
ꯎꯝ
ꯊꯕꯛ ꯊꯤꯕꯁꯨ ꯋꯥꯔꯦ
ꯊꯕꯛ ꯊꯤꯕꯁꯨ ꯋꯥꯔꯦ ꯑꯩꯁꯨ ꯂꯣꯏꯔꯅꯤ ꯍꯟꯗꯛ ꯀꯣꯂꯦꯖ ꯀꯥꯔ ꯂꯣꯏꯔꯅꯤ
ꯀꯤꯌꯥ ꯁꯦꯝꯔꯣ
ꯍꯣꯏ ꯑꯦꯠ ꯁꯤꯃꯤꯁꯇꯔꯅꯦ
ꯎꯝ ꯑꯩꯈꯣꯏꯗꯤ ꯑꯗꯨꯗꯤ ꯑꯩꯈꯣꯏ ꯃꯈꯥꯅꯤꯅꯦ ꯑꯩꯗꯤ ꯁꯦꯃꯦꯁꯇꯔ ꯂꯣꯏꯍꯧꯗ꯭ꯔꯦ
ꯂꯣꯏꯍꯧꯗ꯭ꯔꯦ
ꯂꯣꯏꯍꯧꯗ꯭ꯔꯤ ꯑꯥ ꯎꯝ ꯅꯍꯥꯟ ꯀꯩꯅꯣ ꯊꯥꯔꯠ ꯐꯥꯎ ꯀꯥꯔꯒ ꯇꯣꯛꯈ꯭ꯔꯦꯗ
ꯎꯝ ꯑꯩꯗꯤ ꯑꯦꯠ ꯐꯥꯎ ꯀꯥꯔꯦ ꯍꯟꯗꯛ ꯂꯣꯏꯔꯅꯤ ꯑꯒꯁꯇ
ꯏꯔꯥꯡ ꯏꯔꯥꯡ ꯇꯧꯕꯗ ꯑꯦꯛꯖꯥꯝ ꯊꯥꯕ ꯆꯠꯄ ꯌꯥꯗ꯭ꯔꯕ
ꯑꯣ ꯀꯥꯏꯗꯦꯗ ꯑꯗꯨ ꯂꯣꯏꯔꯒ ꯑꯗꯨꯗꯤ ꯑꯩꯅ ꯍꯜꯂꯤꯅꯦ ꯅꯪꯉꯣꯟꯗꯒꯤ
ꯌꯥꯔꯦ ꯑꯩꯈꯣꯏꯗꯤ ꯂꯥꯁ ꯏꯔ ꯂꯥꯁ ꯏꯌꯥꯔꯗ ꯂꯣꯏꯕꯅꯦ
ꯑꯣ ꯑꯣ ꯑꯣ ꯆꯨꯝꯃꯦ ꯆꯨꯝꯃꯦ ꯕꯦꯠꯁ ꯑꯣꯏꯔꯝꯃꯅꯤ ꯑꯩꯅ ꯍꫭꯏ ꯑꯁ ꯆꯍꯤ ꯃꯔꯤ ꯇꯝꯕꯩꯅꯦ
ꯎꯝ
ꯍꯧꯖꯤꯛ ꯀꯥꯟꯗꯤ ꯍꯨꯝꯒꯨꯝꯕꯒ ꯇꯝꯃꯦꯗꯅ
ꯕꯦꯁ ꯑꯣꯏꯔꯣꯏ ꯑꯩ ꯋꯥꯟ ꯏꯌꯥꯔ ꯒꯦꯞ ꯂꯩꯔꯒ ꯑꯃꯨꯛ ꯐꯥꯔꯁ ꯁꯦꯝ ꯇꯧꯕꯅꯦ ꯅꯪ ꯃꯦ꯭ꯇꯔꯤꯛ ꯃꯦ꯭ꯇꯔꯤꯛ ꯇꯨ ꯊꯥꯎꯖꯟ ꯃꯦꯇ꯭ꯔꯤꯛ ꯀꯌꯥꯗ ꯊꯥꯕꯔ ꯇꯨ ꯊꯥꯎꯖꯟ
ꯅꯥꯏꯟꯇꯤꯟ
ꯑꯦ ꯑꯗꯨꯗꯤ ꯕꯦꯁꯅꯤꯅ
ꯕꯦꯁꯅꯦ ꯑꯩꯅ ꯍꯥꯏꯔꯒ ꯑꯗꯨꯒ ꯑꯩꯁꯨ ꯒꯦꯞ ꯂꯩꯌꯦꯕ ꯋꯥꯟ ꯏꯌꯥꯔ꯫
ꯀꯩꯁꯀꯣꯟꯗ ꯀꯥꯕ꯫
ꯁꯦꯕꯤꯌꯣꯗ ꯀꯑꯌꯦ
ꯁꯦꯟ ꯁꯦꯕꯤꯌꯣ
ꯃꯠꯇꯦ ꯁꯤ ꯊꯃꯥꯏ ꯕꯟꯒꯤꯗꯣ꯫
ꯑꯣ ꯂꯥꯏꯔꯤꯛ ꯍꯩꯔꯝꯒꯗꯧ ꯃꯥꯜꯂꯦꯀꯣ ꯏꯆꯟꯁꯦ꯫
ꯍꯩꯏꯕꯗ ꯂꯣꯏꯔꯦ꯫
ꯀꯔꯤ ꯅꯪ ꯃꯦꯟꯗꯣ ꯀꯔꯤꯔꯥ꯫
ꯍꯥꯏꯗꯤ꯫
ꯀꯣꯟ ꯅꯁ ꯇꯣ
ꯑꯣ ꯕꯤ ꯑꯦꯁ ꯁꯤ__ ꯕꯤ ꯑꯦꯁ ꯁꯤ ꯅꯔꯁꯤꯡ ꯇꯝꯕꯅꯦ ꯂꯣꯏꯔꯦ ꯫
ꯕꯤ ꯑꯦꯁ ꯁꯤ ꯅꯔꯁꯤꯡ ꯇꯝꯃꯒ ꯂꯥꯏꯔꯤꯛ ꯍꯩꯇꯦ ꯍꯥꯏꯕ꯫
ꯑꯣ ꯀꯩ ꯍꯩꯔꯒꯦ ꯕꯤ ꯑꯦꯁ ꯁꯤ ꯅꯔꯁꯤꯡ ꯇꯝꯃꯒ
ꯂꯥꯏꯔꯤꯛ ꯄꯥꯕ ꯇꯟꯗꯒꯩ ꯇꯝꯃꯤꯅꯅꯦ ꯑꯗꯨꯗꯤ ꯑꯩꯈꯣꯏ ꯂꯥꯏꯔꯤꯛ ꯄꯥꯕ ꯇꯟꯕꯒꯤ ꯇꯣꯛꯊ ꯊꯣꯛꯄ꯫
ꯀꯩꯒꯤ ꯇꯟꯗꯣ ꯂꯥꯏꯔꯤꯛꯁꯤꯗꯤ ꯇꯝꯒꯗꯕꯅꯦ꯫
ꯇꯝꯅꯁꯨ ꯍꯩꯇ꯭ꯔꯗꯤ ꯀꯔꯤ ꯎꯄꯥꯏ ꯂꯩꯒꯔꯅꯤ꯫
ꯄꯥꯔꯗꯤ ꯍꯌꯦ ꯀꯩꯅꯣ ꯄꯥꯗꯕ ꯀꯥꯟꯗ ꯈ ꯂꯩꯇꯕꯅꯤ
ꯎꯝ
ꯄꯕꯥ ꯃꯤꯂꯣꯏ ꯍꯩꯁꯤꯗꯤ꯫
ꯎꯝ ꯀꯥꯏꯗꯒꯤ ꯂꯨꯄꯥ ꯐꯥꯎꯅꯔꯤꯒꯦ
ꯑꯩ ꯅꯨꯄꯥꯔꯣ
ꯑꯥ
ꯇꯃꯦꯡꯂꯣꯡꯗꯩꯅꯦ
ꯑꯁ ꯆꯤꯡꯃꯤ ꯀꯣꯏꯔꯤꯕ
ꯑꯦ ꯑꯩꯁꯨ ꯇ꯭ꯔꯥꯏꯕꯅꯤꯅ
ꯈꯪꯉꯤꯗ ꯈꯪꯉꯤꯗ
ꯔꯣꯡꯃꯩꯅꯦ ꯔꯣꯡꯃꯩ
ꯑꯦ ꯑꯗꯣ ꯀꯥꯏꯅꯒꯗꯕ ꯀꯌꯥꯝ ꯋꯥꯠꯂꯤ
ꯀꯥꯏꯅꯔꯔꯣꯏꯍꯦꯛ ꯀꯩꯒꯤ ꯀꯥꯏꯅꯗꯣꯏꯕ
ꯀꯥꯏꯅꯔꯗꯤ ꯑꯩ ꯂꯩꯌꯦ ꯍꯥꯏꯒꯗꯕ
ꯑꯉꯥꯡ ꯑꯣꯏꯔꯤꯉꯩꯗꯒꯤ ꯀꯣꯏꯅꯔꯛꯄꯅꯦ ꯀ꯭ꯂꯋꯥꯁ ꯆꯍꯤ ꯑꯦꯠ ꯁꯨꯔꯦꯟ
ꯑꯩꯠ ꯏꯌꯥꯔꯁ
ꯌꯥꯏ
ꯍ ꯏ ꯇꯣꯃꯁ ꯑꯦꯅꯤꯕꯔꯁꯔꯤꯌꯥ
ꯌꯦꯁ ꯇꯨ ꯃꯁ
ꯚꯔ ꯑꯦꯅꯤꯚꯔꯁꯔꯤ ꯌꯥꯝ ꯇꯧꯔꯝꯃꯅꯤ ꯀꯦꯛ ꯌꯥꯝ ꯀꯛꯄ꯭ꯔꯥ
ꯀꯛꯇꯦꯗ ꯑꯩꯅ ꯍꯣꯁꯇꯦꯜꯗ ꯂꯩꯔꯦ ꯃꯥꯅ ꯗꯦꯜꯍꯤꯗ ꯂꯩꯔꯦ
ꯑꯥ
ꯐꯔ ꯄ
ꯂꯣꯡ ꯀꯩꯅꯣ ꯂꯣꯡ ꯗꯤꯁꯇꯦꯟꯁ ꯔꯤꯂꯦꯁꯟꯁꯤꯞ꯭ꯔꯣꯕ
ꯂꯣꯡ ꯗꯤꯁꯇꯦꯟꯁꯦ ꯑꯗꯨꯝ ꯁꯤ ꯃꯥꯁꯤꯗ ꯂꯩꯗꯁꯨ ꯂꯩꯌꯦ ꯃꯔꯛꯇ ꯑꯃꯨꯛ ꯆꯠꯄ ꯑꯃꯨꯛ ꯂꯥꯛꯄ ꯑꯗꯨꯃꯥꯏꯅ ꯇꯧꯕ
ꯄꯩꯁꯥ ꯄꯥꯏꯕ ꯃꯤꯒꯤ ꯃꯤ ꯑꯣꯏꯕꯩꯅꯤꯅꯦ
ꯃꯠꯇꯦ
ꯑꯩꯈꯣꯏꯅ ꯄꯩꯁꯥ ꯄꯥꯏꯗꯕꯩ ꯃꯅꯤꯄꯨꯔꯗ ꯊꯣꯛꯄ ꯉꯝꯗ꯭ꯔꯦ
ꯎꯝ
ꯆꯤꯡꯗ ꯑꯗꯨꯝ ꯇꯥ ꯂꯩꯔꯦ
ꯀꯩ ꯀꯩ ꯇꯧꯒꯦ ꯆꯤꯡꯗ ꯂꯩ ꯑꯗꯨ
ꯀꯔꯤ ꯇꯧꯔꯅꯤ ꯈꯔ ꯊꯕꯛ ꯈꯔ ꯈꯔ ꯑꯐꯪ ꯑꯐꯪ ꯁꯨꯕ ꯂꯧꯒꯤ ꯊꯕꯛ ꯁꯨꯕ ꯑꯗꯨꯟ ꯅꯠꯇꯗꯤꯕꯄꯂꯥꯏꯇ
ꯑꯗꯨ ꯐꯠꯇ꯭ꯔꯣ
ꯅꯨꯄꯤ ꯅꯨꯄꯤ ꯊꯤꯔꯨꯁꯦꯅ ꯈꯟꯕ ꯅꯨꯄꯤ ꯂꯩꯇꯕ
ꯀꯔꯤꯒꯤ ꯅꯨꯄꯤ ꯅꯨꯄꯤ ꯁꯣꯛ ꯌꯥꯝ ꯂꯩꯕꯕꯁꯤꯕꯣ ꯄꯤꯔꯤꯛꯊꯤꯕꯤꯁꯦ ꯏꯁꯣꯔꯅ ꯅꯨꯄꯤ ꯑꯃꯃꯝ ꯅꯨꯄꯥ ꯑꯃꯃꯝ ꯁꯦꯝꯃꯛꯏꯅꯦ
ꯈꯪꯗꯦꯅꯦ ꯑꯩ ꯅꯨꯄꯤꯁꯦ ꯀꯥꯏ ꯂꯩꯈ꯭ꯔꯕ꯭ꯔꯥ ꯈꯪꯗꯦꯅꯦ ꯁꯤ ꯏꯁꯣꯔꯅ ꯁꯦꯝꯡꯂꯛꯄ ꯅꯨꯄꯤꯗꯣ ꯁꯨꯈꯪ ꯈꯪꯗꯦ
ꯁꯣꯏꯗꯅ ꯊꯣꯔꯛꯁꯤꯅꯤ ꯉꯥꯏꯌ
ꯎꯝꯤ ꯆꯤꯗ꯭ꯔꯗꯤ ꯆꯤꯗ꯭ꯔꯗꯤ ꯊꯤꯗ꯭ꯔꯗꯤ ꯊꯣꯛꯂꯛꯀꯅꯤ ꯏꯁꯣꯔꯅꯁꯦ ꯅꯪꯒꯤꯗꯃꯛꯅꯦꯅꯦ ꯊꯥꯡꯕꯤꯔꯝꯒꯅꯤ
ꯍꯤꯗꯔꯁꯨ ꯅꯣꯡꯃꯗꯤ ꯊꯦꯡꯅꯔꯛꯀꯅꯤ ꯑꯗꯨꯗ ꯅꯪꯅ ꯆꯥꯟꯁ ꯂꯧꯍꯧꯗꯣꯏꯅꯦ ꯀꯣ
ꯄꯁ ꯄꯔꯃꯜꯗ ꯑꯩꯅ ꯊꯦꯡꯅꯒꯗꯕꯗꯣ ꯀꯩꯅꯣ ꯂꯥꯏꯐ ꯄꯥꯔꯠꯅꯔꯗꯨꯣ ꯐꯣꯔꯦꯟꯗ ꯂꯩꯔꯛꯑꯝꯃꯣ ꯑꯩ ꯐꯣꯔꯦꯟ ꯁꯨꯡꯆꯅ ꯆꯠꯇ꯭ꯔꯗꯤ ꯑꯩ ꯌꯨꯝ
ꯑ ꯑꯗꯨ ꯑꯣꯏꯔꯗꯤ ꯍꯥꯏꯗꯤ ꯏꯁꯣꯔꯅ ꯇꯝꯕ ꯑꯃ ꯂꯩꯔꯝꯅꯤ ꯀꯩꯅꯣ ꯐꯣꯔꯦꯟꯗ ꯂꯩꯔꯝꯃꯗꯤ ꯃꯥ ꯃꯥꯅ ꯁꯤꯗ ꯂꯥꯛꯄ ꯑꯃ ꯅꯠꯇ꯭ꯔ ꯅꯪ ꯅꯪ ꯆꯠꯂꯣ ꯍꯥꯏꯅ ꯇꯝꯃꯝꯃꯗꯤ ꯅꯪꯅ ꯈꯟꯗ꯭ꯔꯁꯨ ꯊꯣꯛꯇꯣꯏꯅꯤꯅ
ꯑꯦꯁ ꯒ꯭ꯌꯥꯟ ꯌꯥꯝ ꯇꯥꯕ ꯖꯥꯠꯅꯅꯦ ꯃꯁꯤ ꯅꯨꯄꯤꯁꯦ ꯂꯧꯔꯨꯁꯤꯔꯥ ꯈꯪꯗꯦ
ꯎꯝ ꯆꯨꯝꯗ꯭ꯔꯣ ꯑꯩꯅ ꯍꯥꯏꯔꯤꯁꯦ
ꯇꯝꯂꯝꯃꯗꯤ ꯅꯪ ꯀꯔꯤ ꯇꯧꯅꯤ
ꯑꯦ ꯑꯗꯨꯗꯤ ꯑꯦ ꯁꯣꯔꯅ ꯇꯝꯕꯅꯤ ꯀꯩꯅꯩꯅꯣ
ꯑꯣ ꯑꯗꯨ ꯅꯪ ꯅꯪ ꯏꯁꯣꯔꯅ ꯇꯝꯃꯗꯤ ꯌꯥꯔꯛꯀꯅꯤꯀꯣ
ꯀꯔꯤꯒꯤ
ꯅꯠꯇꯦꯕ ꯏꯁꯣꯔꯅ ꯅꯪꯁꯦ ꯑꯩꯉꯣꯟꯗ ꯇꯝꯂꯝꯃꯗꯤ ꯅꯪꯁꯦ ꯑꯩꯉꯣꯟꯗ ꯂꯩꯗꯧꯅꯦꯕ
ꯍꯣꯏ ꯑꯗꯨ ꯇꯝꯗꯕꯅꯤꯅ ꯑꯩꯗꯤ ꯅꯨꯄꯥ ꯀꯣꯏꯈꯔꯦꯅ
ꯏꯁ ꯏꯁꯣꯔꯅ ꯇꯝꯗꯔ꯭ ꯇꯝꯂꯗꯤ ꯅꯪ ꯀꯣꯏꯔꯁꯨ ꯏꯕꯥꯅꯤ ꯊꯨꯡꯅꯕ ꯇꯥꯕꯅꯤꯅꯦ
ꯑꯣꯏ ꯊꯨꯡ ꯊꯨꯡꯅꯥꯔꯝꯃꯗꯤ ꯊꯨꯡꯅꯥꯔꯝꯈ꯭ꯔꯦ ꯊꯨꯡꯅꯔꯝꯗ꯭ꯔꯗꯤ ꯊꯨꯡꯅꯔꯝꯃꯗꯤ ꯇꯝꯃꯝꯃꯕꯅꯤ
ꯑꯥ
ꯅꯣꯏꯗꯤ ꯅꯆꯤꯟ ꯅꯅꯥꯎ ꯀꯌꯥꯅꯣ
ꯏꯆꯤꯟ ꯏꯅꯥꯎ ꯃꯉꯥ ꯅꯨꯄꯥ ꯉꯥꯛꯇ
ꯌꯥꯝꯃꯦꯍꯦ ꯅꯪꯅ ꯀꯌꯥ ꯁꯨꯕ
ꯑꯩꯅ ꯃꯔꯤ ꯁꯨꯕ
ꯅꯌꯥꯝꯕ ꯈꯣꯏ ꯑꯈꯣꯏꯗꯤ ꯃꯔꯤꯅꯦ ꯅꯨꯄꯤ ꯑꯅꯤ ꯅꯨꯄꯥ ꯑꯅꯤ
ꯑꯦꯁ ꯌꯥꯝ ꯐꯩꯅ
ꯍꯣꯏ
ꯑꯥ ꯏꯌꯥꯝꯕꯈꯣꯏꯗꯤ ꯅꯨꯞ ꯄꯤ ꯊꯤꯗꯔ꯭ꯤꯗ ꯋꯥꯠꯂꯤ ꯍꯅꯨꯗꯤ ꯍꯅꯨꯒꯔ꯭ꯦ ꯀꯅꯥꯁꯨ ꯊꯤꯔꯛꯇꯦ
ꯑꯩꯅ ꯑꯣꯏꯅ ꯊꯤꯔꯁꯤꯔ ꯈꯪꯗꯦ ꯑꯩꯁꯨ ꯍꯥꯅꯨꯔꯛꯀꯗꯧꯔꯦꯕ
ꯑꯉꯥꯡ ꯑꯣꯏꯔꯤꯗ ꯇꯞꯅ ꯊꯤꯌꯨ
ꯎꯝ ꯑꯣꯏꯗ꯭ꯔꯝꯅꯦꯍꯦ
ꯑꯣꯏꯔꯦ ꯅꯪ ꯌꯥꯝꯃꯕꯗ ꯆꯍꯤ ꯀꯨꯟꯅꯤꯠ ꯀꯨꯟꯃꯔꯤ ꯀꯨꯟꯃꯉꯥ ꯑꯣꯏꯔꯝꯃꯤ
ꯑꯥ ꯆꯞ ꯆꯥꯒꯗꯕ ꯑꯃꯈꯛꯇ ꯋꯥꯠꯂꯦ
ꯀꯨꯟꯇꯔꯨꯛ ꯁꯨꯔꯕꯣ
ꯑꯝ
ꯉꯜꯂꯤ ꯍꯌꯦꯡ ꯋꯥꯏ ꯀꯨꯟꯊ꯭ꯔꯥ ꯍꯦꯜꯂ ꯀꯥꯟꯗ ꯄꯥꯜꯂꯣ ꯑꯗꯨꯗꯗꯤ ꯒꯌ꯭ꯥꯟ ꯇꯥꯔꯅꯤ ꯍꯨꯖꯤꯛ
ꯑꯦꯖꯥ ꯁꯦꯝꯕ ꯅꯪꯉꯔꯣꯏꯍꯦ
ꯀꯥꯏꯗꯦ ꯀꯩꯅꯣ ꯒ꯭ꯌꯥꯟ ꯒ꯭ꯌꯥꯟ ꯇꯥꯅ ꯁꯦꯝꯗꯣꯏꯅꯦ ꯑꯉꯥꯡꯗꯤ
ꯎꯝ ꯍꯌꯦꯡ ꯑꯩꯅ ꯍꯌꯦꯡ ꯑꯩꯅ ꯀꯨꯟꯊ꯭ꯔꯥ ꯌꯧꯔꯒ ꯅꯄꯤꯗꯣ ꯀꯨꯟꯅ ꯑꯣꯏꯔꯗꯤ ꯁꯦꯟꯅꯕ ꯋꯥꯏꯍꯦ
ꯀꯥꯏꯗꯦ ꯀꯥꯏꯗꯦ ꯑꯗꯨꯗꯤ ꯅꯨꯄꯥꯅ ꯒꯌ꯭ꯥꯟ ꯇꯥꯔꯗꯤ
ꯄꯤ ꯑꯉꯥꯡ ꯊꯦꯝꯕꯁꯦ ꯋꯥꯕꯅꯦ
ꯑꯗꯨꯗꯤ ꯄꯤꯔꯊꯤꯕꯤꯒꯤ ꯎꯝ
ꯅꯨꯄꯤꯅ ꯒ꯭ꯌꯥꯟ ꯇꯥꯔꯛꯑꯗꯤ ꯏꯃꯨꯡ ꯅꯨꯡꯉꯥꯏꯌꯦꯕ
ꯑꯗꯨꯕꯨꯗꯤ ꯄ꯭ꯔꯤꯊꯤꯕꯤ ꯄꯪꯁꯥꯎ ꯁꯥꯎꯋꯦ
ꯅꯨꯄꯤ ꯑꯉꯥꯡꯁꯦ ꯉꯥꯍꯥꯛꯇꯪ ꯁꯥꯎꯅꯔꯁꯨ ꯀꯥꯏꯅꯕꯒꯤ ꯉꯥꯍꯛꯇ ꯉꯥꯡꯂꯛꯄ ꯑꯍꯟꯁꯤꯡꯗꯤ ꯑꯍꯟ ꯃꯦꯛꯑꯞ ꯇꯧꯅꯩꯅ ꯁꯦꯡꯗꯣꯛꯅꯩꯅ
ꯋꯥꯕꯅꯦꯗ ꯑꯩꯒꯤꯁꯨ ꯑꯉꯥꯡ ꯑꯣꯏꯕꯩꯀꯣ ꯅꯨꯡꯉ
ꯎꯝ
ꯑꯗꯨꯝ ꯂꯝ ꯍꯦꯜꯂꯦ ꯍꯥꯏꯕ ꯃꯣꯏ ꯑꯉꯥꯡ ꯑꯣꯏꯕꯩꯅꯦ ꯃꯍꯧꯁꯥꯅꯗꯗꯤ ꯗꯣ ꯅꯪꯅ ꯈꯔ ꯈꯪꯕ ꯇꯥꯔꯦꯅꯦ ꯇꯧꯕꯅꯨ ꯑꯗꯨꯃꯥꯏꯅ ꯇꯧꯕ ꯐꯠꯇꯦꯅ ꯍꯥꯏ ꯅꯝ ꯍꯗꯅꯦ ꯍꯁꯨꯨ
ꯍ ꯍ
ꯍꯥꯏꯗꯤ ꯑꯗꯨꯝ ꯀꯩ ꯍꯥꯏꯗꯣꯏꯅꯣ ꯅꯨꯄꯤꯒꯨꯝꯕ ꯍꯦꯛꯇ ꯐꯥꯎꯅꯔꯝꯕ ꯈꯣꯠ ꯀꯌꯥꯝ ꯇꯧꯋꯦꯕ
ꯅꯪꯅ ꯍꯟꯕ꯭ꯔꯣ
ꯑꯩꯅ ꯍꯜꯂꯦ ꯑꯩꯅ ꯆꯍꯤ ꯑꯃ ꯍꯜꯂꯦ ꯑꯗꯣ ꯑꯉꯥꯡ ꯑꯣꯏꯔꯤꯉꯩꯗꯒꯤ ꯈꯪꯅꯔꯛꯑꯕꯅꯤꯅ ꯑꯗꯨꯝ ꯍꯣꯏꯕ ꯍꯥꯏꯗꯨ ꯍꯥꯏꯗꯤ
ꯁꯣꯏꯕ ꯍꯥꯏꯕꯁꯦ ꯇꯥꯏꯕꯪ ꯃꯤꯉꯣꯟꯗ ꯇꯝꯂꯛꯈ꯭ꯔꯕ ꯄꯣꯠꯅꯦꯕ
ꯃꯥꯅꯦ ꯒ꯭ꯌꯥꯟ ꯇꯥꯔꯛꯑꯗꯤꯅ ꯌꯦꯡꯉꯒꯅꯤ